ꯅꯨꯄꯥ ꯑꯃ ꯀꯩꯗꯧꯋꯦꯕ ꯍꯧꯖꯤꯛꯀꯤꯗꯣ
ꯂꯣꯟ ꯑꯃ ꯉꯥꯡꯂꯛꯄ ꯖꯥꯠ ꯖꯥꯠ ꯉꯥꯡꯂꯛꯑꯦ
ꯆꯥ ꯀꯔꯝ ꯀꯔꯝꯕ ꯇꯥꯏꯞꯇ ꯉꯥꯡꯉꯛꯄ꯭ꯔꯣ
ꯍꯥꯏꯕ ꯌꯥꯔꯣꯏꯅꯦ ꯁꯤꯗ
ꯑꯣ ꯍꯣ ꯍꯣ ꯑꯣꯀꯦ ꯑꯣꯀꯦ ꯑꯣꯀꯦ ꯁꯤꯀ꯭ꯔꯦꯠ ꯑꯣꯏꯔꯦꯕ
ꯑꯥ ꯑꯉꯥꯡꯒ ꯂꯩꯕ꯭ꯔꯣ ꯅꯪ
ꯍꯥꯥ
ꯑꯉꯥꯡꯒ ꯂꯩꯕ꯭ꯔꯣ ꯑꯉꯥꯡꯒꯤ ꯈꯣꯟꯖꯦꯜ ꯇꯥꯕ ꯃꯥꯜꯂꯦꯗ
ꯍꯥꯏ ꯍꯥꯏ ꯁꯥꯊꯤꯍꯦ ꯑꯗꯨꯗꯤ ꯚꯨꯠ ꯑꯣꯏꯕ ꯖꯥꯠꯂꯥ ꯑꯁ ꯇꯨ ꯀꯣꯏꯁꯟ ꯒꯦꯁ ꯇꯧꯋꯣꯅꯦ ꯒꯦꯁ ꯇꯧꯋꯣꯅꯦ ꯆꯍꯤ ꯀꯌꯥꯃꯨꯛ ꯑꯣꯏꯔꯝꯒꯗꯧ ꯃꯥꯜꯂꯤ
ꯅꯪꯁꯦ
ꯎꯝ ꯋꯥꯔꯤ ꯁꯥꯕ ꯏꯁꯇꯥꯏꯜ ꯑꯗꯨ ꯑꯗꯥ ꯒꯦꯁ ꯇꯧꯔꯣꯅꯦ
ꯈꯪꯗꯦꯗ ꯅꯪꯒꯤ ꯈꯨꯟꯖꯦꯜꯗ ꯍꯥꯏꯔꯒꯗꯤ ꯑꯁ
ꯑꯩꯒꯤ ꯋꯥꯈꯜꯗꯅꯤꯀꯣ ꯀꯨꯟꯊ꯭ꯔꯥꯒꯨꯝꯕ ꯑꯣꯏꯔꯝꯗꯧ ꯐꯥꯒꯤ ꯇꯧꯕꯅꯦ
ꯍꯥꯏꯔꯣ ꯍꯥꯏꯔꯣ ꯍꯥꯏꯔꯣ
ꯈꯪꯗꯦ
ꯆꯥ ꯑꯗꯨ ꯅꯪꯗꯤ
ꯅꯪ ꯍꯥꯟꯅ ꯍꯥꯏꯌꯣ
ꯑꯗꯨꯗꯤ ꯐꯔꯦ ꯑꯥꯎꯟ ꯒ꯭ꯔꯦꯖꯨꯁꯟ ꯂꯣꯏꯕ꯭ꯔꯥ ꯂꯣꯏꯗꯕ꯭ꯔꯥ
ꯂꯣꯏꯔꯦ ꯂꯥꯁ ꯏꯌꯔ
ꯑꯦ ꯑꯗꯨꯗꯤ ꯅꯪ ꯑꯥ ꯃꯦ ꯕꯤ ꯇ꯭ꯋꯦꯟꯇꯤ ꯐꯣꯔ ꯇ꯭ꯋꯦꯟꯇꯤ ꯊ꯭ꯔꯤ ꯇ꯭ꯋꯦꯟꯇꯤ ꯊ꯭ꯔꯤ ꯑꯗꯨꯃꯥꯏ ꯂꯩꯔꯝꯒꯅꯤ ꯅꯪ
ꯇ꯭ꯋꯦꯟꯇꯤ ꯐꯥꯏꯚ
ꯑꯣ ꯅꯣ
ꯅꯪꯗꯤ
ꯆꯞ ꯃꯥꯟꯅꯩꯗ
ꯑꯗꯨꯁꯨ ꯅꯪ ꯑꯥ ꯒ꯭ꯔꯦꯖꯨꯁꯟꯁꯦ ꯂꯥꯁ ꯏꯌꯔ ꯂꯣꯏ ꯍꯥꯏꯔꯗꯤ ꯑꯗꯨꯗꯤ ꯆꯍꯤ ꯑꯃꯒꯨꯝꯕ ꯃꯥꯡꯒꯗꯧ ꯃꯥꯜꯂꯦ ꯑꯗꯨꯗꯤ
ꯑꯩꯔꯣ
ꯑꯥ
ꯃꯥꯥꯡꯉꯦ ꯃꯥꯥꯡꯉꯦ
ꯑꯥ ꯆꯍꯤ ꯑꯃꯒꯨꯝꯕ ꯃꯥꯡꯕꯩ ꯑꯣꯏꯔꯝꯗꯧ ꯃꯥꯜꯂꯦ
ꯎꯝ
ꯆꯍꯤ ꯑꯃ ꯑꯅꯤ ꯑꯣꯏꯔꯝꯕꯁꯨ ꯌꯥꯏ ꯂꯥꯁ ꯌꯔ ꯂꯣꯏꯔꯒ ꯇ꯭ꯋꯦꯟꯇꯤ ꯐꯥꯏꯚ ꯑꯣꯏꯌꯦ ꯍꯥꯏꯔꯗꯤꯀꯣ
ꯎꯝ
ꯎꯝ
ꯍꯥ ꯌꯥꯝ ꯁꯥꯗꯔꯣ ꯅꯣꯏ ꯃꯐꯝꯗ
ꯍꯣꯏ ꯁꯥꯔꯦ ꯍꯣꯏ ꯌꯥꯝꯅ ꯁꯥꯕ ꯍꯧꯔꯦ ꯑꯦꯁꯤ ꯀꯩꯀꯥꯒ ꯂꯩꯇꯕ ꯑꯁ ꯄꯨꯟꯁꯤꯁꯦ ꯌꯥꯗ꯭ꯔꯦꯅꯦ
ꯄꯥꯜꯂꯣ ꯅꯪꯅ ꯅꯣꯏ ꯔꯨꯝ ꯈꯛꯇ
ꯅꯨꯡꯁꯥ ꯃꯔꯛꯇ ꯈꯥꯡꯉ ꯂꯩꯔꯦꯅꯦ ꯑꯩꯈꯣꯏꯁꯦ ꯌꯥꯗ꯭ꯔꯦꯅꯦ
ꯁꯥꯔꯁꯨ ꯐꯩꯗ ꯅꯣꯏꯗꯤ
ꯕꯩꯅꯣ
ꯈꯪꯗꯦ ꯅꯪ ꯈꯪꯂꯝꯒꯅꯤ
ꯑꯗꯨꯗꯤ ꯎꯝ ꯀꯩ ꯇꯣꯄꯤꯛꯅꯣ ꯈ꯭ꯋꯥꯏ ꯐꯖꯕ ꯑꯣꯏꯔꯅꯤ ꯍꯧꯖꯤꯛꯁꯦ ꯇꯣꯄꯤꯛꯇꯤ ꯄꯨꯊꯣꯔꯛꯑꯣꯅꯦ ꯀꯣꯏꯁꯟꯗꯤ ꯑꯩꯅ ꯍꯪꯗꯒꯤꯅꯦ
ꯂꯩꯇ꯭ꯔꯦ ꯑꯩ
ꯑꯠꯁꯥ ꯑꯗꯨꯗꯤ ꯑꯃꯨꯛ ꯂꯩꯍꯜꯂꯒꯦ ꯑꯩꯅ
ꯎꯝ
ꯑꯩꯅ ꯂꯩꯍꯜꯂꯤ ꯈꯔ ꯈꯨꯝꯕ ꯇꯥꯕꯅꯤ ꯀꯩꯅꯣ ꯅꯪꯅ ꯂꯩꯍꯜꯂꯤꯗꯤ ꯈꯨꯝꯕꯤꯕ ꯌꯥꯕ ꯑꯗꯨ ꯑꯩꯅ ꯂꯩꯍꯟꯕ ꯑꯃꯨꯛ ꯑꯟꯁꯔꯁꯨ ꯈꯨꯝꯗꯕ ꯑꯗꯨ ꯌꯥꯗꯦꯕ ꯑꯗꯨꯗꯤ ꯗꯤꯁꯀꯣꯂꯤꯐꯥꯏꯅꯦꯕ ꯑꯗꯨꯗ
ꯎꯝ ꯕꯦꯔꯥꯅꯤ ꯅ ꯅꯪꯁꯦ ꯆꯥꯛ ꯊꯣꯡꯕ ꯇꯟꯕ ꯃꯤ ꯑꯣꯏꯕ꯭ꯔꯥ
ꯑꯩꯁꯦ ꯑꯩꯁꯦ ꯊꯣꯡꯕꯗꯤ ꯑꯗꯨꯒꯨꯝꯕꯗꯤ ꯇꯟꯕ ꯑꯣꯏꯗꯦ ꯑꯩꯁꯦ ꯊꯣꯡꯕ ꯈꯔ ꯍꯩꯒꯜꯂꯦ ꯈꯔ ꯍꯩꯕ ꯇꯥꯏꯞ ꯑꯣꯏꯌꯦꯕꯀꯣ ꯑꯗꯣ ꯃꯤ ꯇꯩꯅ ꯊꯣꯡꯕꯒꯨꯝꯕ ꯇꯧꯕꯗꯒꯤꯗꯤ ꯏꯁꯥ ꯏꯇꯣꯟꯗ ꯊꯣꯡꯕꯅ ꯈꯔ ꯍꯦꯟꯅ ꯈꯨꯠ ꯑꯗꯨꯝ ꯍꯦꯟꯅ ꯄꯦꯟꯕꯖꯥꯠ ꯑꯣꯏꯑꯦꯕ
ꯏꯁ ꯑꯗꯨꯗꯤ ꯃꯤꯅ ꯑꯃ ꯁꯣꯏꯕꯗ ꯌꯥꯝ ꯉꯥꯡꯒꯟꯒꯗꯕ
ꯑ ꯉꯥꯡꯕꯃꯛꯄꯨꯗꯤ ꯅꯠꯇ꯭ꯔꯁꯨꯀꯣ ꯏꯁꯥ ꯏꯇꯣꯟꯇꯅ ꯍꯣꯏ ꯄꯦꯟꯅ ꯊꯣꯡꯉꯒ ꯆꯥꯕꯗꯣ ꯑꯗꯨꯒꯨꯝꯕ ꯇꯥꯏꯞꯇꯅ ꯈꯔ ꯑ ꯄꯥꯝꯖꯕ ꯍꯥꯏꯕ ꯇꯥꯔꯦꯅꯦ ꯌꯨꯇꯌ꯭ꯨꯕ ꯀꯨꯝꯕꯗ ꯌꯦꯡꯉ ꯈꯔ ꯂꯩꯗꯅ ꯁꯦꯐ ꯀꯨꯝꯕ ꯑꯩꯈꯣꯏꯅ ꯇꯧꯕ ꯏꯁꯇꯥꯏꯜꯗꯣ ꯑꯗꯣ ꯑꯩꯗꯤ ꯀꯣꯄꯤ ꯇꯧꯔꯒ ꯑꯗꯨꯝ ꯈꯔ ꯊꯣꯡꯉꯦꯕꯀꯣ ꯊꯣꯡꯒꯟꯕ ꯍꯥꯏꯇꯥꯔꯦ
ꯌꯥꯝ ꯐꯩꯗꯥꯥ
ꯕꯤꯔꯌꯥꯅꯤꯒꯨꯝꯕ ꯑꯗꯨꯒ ꯀꯩꯅꯣ ꯍꯣꯏ ꯑꯗꯨꯒꯨꯝꯕꯗꯣ ꯀꯣꯄꯤ ꯇꯧꯔ ꯊꯣꯡꯕꯁꯤꯗꯤ ꯈꯔ ꯄꯥꯝꯖꯕ ꯍꯥꯏꯇꯥꯔꯦ ꯍꯥꯎꯖꯕ ꯍꯥꯏꯇꯥꯔꯦ ꯑꯗꯨꯒꯨꯝꯕꯗ
ꯅꯪꯒꯤ ꯅꯨꯄꯤꯗꯣ ꯌꯥꯝ ꯅꯨꯡꯉꯥꯏꯗꯧ ꯃꯥꯥꯟꯂꯦ ꯑꯗꯨꯗꯤ
ꯎꯝ ꯆꯨꯝꯃꯦ ꯑꯗꯨꯁꯨ
ꯄꯔꯤꯁꯤꯔꯥ ꯈꯪꯗꯦ ꯅꯪꯕꯨ
ꯍꯥꯥ ꯏꯟꯁꯥꯡ ꯑꯠꯆꯥ ꯆꯥ ꯕꯤꯔꯌꯥꯅꯤꯒꯨꯝꯕ ꯊꯣꯕꯩ ꯋꯥꯔꯤ ꯇꯥꯕꯩꯔ ꯅꯪ ꯄꯨꯔꯥ ꯉꯥꯎꯔꯦꯅꯦ
ꯉꯥꯎꯔꯦ ꯑꯩ ꯅꯪꯕꯨ
ꯕꯤꯔꯌꯥꯅꯤꯒꯨꯝꯕ ꯆꯧꯒꯨꯝꯕ ꯑꯁ ꯌꯨꯇ꯭ꯌꯨꯕꯇ ꯌꯦꯡꯉꯒ ꯌꯥꯝ ꯊꯣꯡꯕ ꯍꯩꯈ꯭ꯔꯕꯅꯤꯍꯦ
ꯅꯥ ꯅꯆꯤꯟꯅꯥꯅꯎꯗꯤ ꯀꯌꯥꯅꯣ ꯅꯪꯗꯤ
ꯑꯍꯨꯝꯅꯦ ꯑꯍꯨꯝ ꯈꯣꯏ ꯎꯝꯍꯝ ꯈꯣꯏ ꯏꯆꯦ ꯑꯅꯤ ꯂꯩꯌꯦ ꯑꯈꯣ ꯍꯣꯏ
ꯃꯥꯈꯦꯠ ꯃꯔꯨꯅꯤꯅꯦ ꯅꯪꯁꯦ
ꯑꯗꯨꯅꯤꯗ
ꯌꯥꯝ ꯂꯨꯅ ꯇꯧꯔꯝꯒꯅꯤ ꯅꯪꯕꯨ ꯗꯨꯗꯤ
ꯌꯥꯝ ꯂꯨꯅ ꯇꯧꯕꯁꯨ ꯑꯗꯨ ꯎꯝ ꯂꯨꯅ ꯇꯧꯕꯤꯗꯦꯗꯤ ꯍꯥꯏꯕ ꯌꯥꯗ꯭ꯔꯦ ꯑꯗꯣ ꯄꯥꯈꯣꯟꯗꯤ ꯐꯖꯟꯅꯗꯤ ꯁꯤꯕꯅꯤꯗ
ꯑꯁ ꯅꯪꯅ ꯑꯄꯥꯝꯕ ꯉꯥꯛꯇꯁꯨꯅꯤꯔꯝꯒꯅꯤ ꯅꯪ
ꯃꯥꯏꯅꯃꯛꯇꯤ ꯇꯧꯗꯕ ꯃꯥꯜꯂꯦ ꯈꯣꯏꯁꯤ
ꯍꯥꯏꯁ ꯅꯤꯁꯥꯒꯨꯝꯕꯗꯤ ꯁꯤꯖꯤꯟꯅꯗ꯭ꯔꯣ
ꯑꯗꯣ ꯁꯤꯒ꯭ꯔꯕ ꯁꯤꯖꯤꯟꯅꯔꯝꯒꯗꯧꯕ ꯃꯥꯟꯕ꯭ꯔꯣ ꯈꯟꯕ ꯀꯥꯟꯗ
ꯈꯤꯇꯪꯗꯤ ꯇꯧꯔꯝꯗꯧ ꯃꯥꯜꯂꯦ ꯍꯤ ꯍꯤ ꯍꯤ
ꯌꯥꯏ ꯌꯥꯏ ꯑꯗꯣ ꯑꯗꯨꯕꯨꯗꯤ ꯑꯗꯨꯝ ꯀꯩꯅꯣ ꯑꯥ ꯍꯣꯏ ꯑꯗꯨꯕꯨꯗꯤ ꯑꯩꯈꯣꯏꯅ ꯍꯥꯏꯕ ꯌꯥꯗ꯭ꯔꯦꯗꯅ ꯁꯤ ꯅꯠꯗꯦ ꯍꯥꯏꯔꯁꯨ ꯊꯥꯖꯕ ꯋꯥꯠꯄ ꯁꯤꯅꯦ ꯍꯥꯏꯔꯁꯨ ꯎꯝ
ꯀꯥꯟꯗ ꯀꯣ ꯇꯧꯔꯝꯗꯧ ꯃꯥꯜꯂꯦꯕ
ꯈꯪꯗꯦ ꯑꯗꯨ ꯐꯥꯎꯗꯤ ꯇꯧꯗ꯭ꯔꯕꯗꯤ ꯃꯥꯜꯂꯦ ꯑꯩꯕꯨꯗꯤ
ꯅꯤꯁꯥꯗꯗꯤ ꯂꯥꯏꯆꯨꯒꯅꯨꯀꯣ ꯃꯔꯛ ꯃꯔꯛꯇ ꯇꯧꯔꯁꯨ ꯌꯥꯝ ꯐꯠꯇꯕꯅꯤ
ꯑꯗꯣ ꯑꯥ ꯃꯔꯛꯇꯒꯤ ꯂꯣꯏ ꯍꯧꯔꯛꯄꯒꯨꯝꯕ ꯈꯇꯪ ꯅꯠꯇ꯭ꯔꯣ
ꯑꯗꯨꯗꯤ ꯄꯥꯏꯔꯨꯅꯨ
ꯑꯥ ꯑꯗ ꯑꯩꯅ ꯈꯟꯕ ꯀꯥꯟꯗꯀꯣ ꯃꯔꯛꯇꯒꯤ ꯂꯣꯏ ꯍꯧꯕ ꯃꯥꯜꯂꯦ ꯂꯥꯁ ꯍꯥꯏꯅꯀꯣ ꯂꯥꯁ ꯍꯥꯏꯕꯗꯒꯤ ꯑꯗꯨꯝ ꯍꯧꯕ ꯃꯥꯜꯂꯦ ꯈꯟꯕꯗ
ꯎꯝ ꯅꯪ ꯑꯗꯨꯃꯥꯏ ꯇꯧꯔꯝꯗꯧ ꯃꯥꯜꯂꯦ ꯑꯗꯨꯗꯤ ꯅꯪꯁꯨ
ꯎꯔꯛꯄꯗ ꯍꯥꯏꯕꯅꯤꯗ
ꯇꯧꯔꯛ ꯀꯅꯣ ꯑꯗꯨꯒꯨꯝꯕꯗꯨ
ꯎꯝ
ꯅꯨꯄꯤꯅꯁꯨ ꯄꯥꯝꯔꯣꯏꯕ ꯌꯨ ꯊꯛꯄꯥ ꯒꯨꯝꯕ ꯅꯨꯄꯥꯗ ꯀꯅꯥꯅ ꯂꯩꯅꯤꯡꯒꯅꯤ
ꯎꯝ ꯍꯣꯏ ꯍꯣꯏ ꯆꯨꯝꯃꯦ ꯆꯨꯝꯃꯦ ꯑꯗꯣ ꯈ꯭ꯋꯥꯏꯗꯒꯤ ꯎꯝ ꯄꯥꯝꯕ ꯇꯥꯏꯞꯀꯤ ꯑꯥ ꯅꯨꯄꯥꯒꯤ ꯀ꯭ꯋꯥꯂꯤꯇꯤꯁꯦ ꯀꯔꯝꯕ ꯇꯥꯏꯞꯅ ꯈ꯭ꯋꯥꯏꯗꯒꯤ ꯑꯣꯏꯒꯅꯤ
ꯎꯝ ꯍꯦ
ꯃꯤ ꯇꯩ ꯋꯥꯔꯤ ꯇꯣꯛꯈꯔꯣ ꯊꯥꯔꯗ ꯄꯥꯔꯇꯤ ꯋꯥꯔꯤ ꯄꯨꯁꯤꯜꯂꯛꯀꯅ‌ꯣ
ꯈꯪꯗꯦꯗ
ꯍꯥꯏꯔꯣ ꯑꯩ ꯈꯪꯗꯤ
ꯒ꯭ꯌꯥꯟ ꯌꯥꯝ ꯇꯕ ꯄꯥꯝꯃꯤꯗ ꯑꯩꯒꯤꯗꯤ
ꯒ꯭ꯌꯥꯟ ꯇꯥꯕ ꯃꯑꯣꯡꯁꯨ ꯂꯩꯗꯅ ꯎꯝ
ꯃꯥꯒꯤ ꯀꯣꯏꯅꯕ ꯑꯃ ꯂꯩꯔꯒ ꯎꯝ ꯅꯨꯄꯥ ꯈꯔꯗꯤ ꯑꯗꯨ ꯌꯦꯡꯉꯤꯗꯅ ꯑꯃꯨꯛ ꯑꯗꯨꯒꯨꯝꯕ ꯄꯥꯝꯗꯦ
ꯑꯩꯕꯨ ꯈꯛꯇ ꯅꯨꯡꯁꯤꯕꯤꯕ ꯍ‌ꯦ ꯌꯥꯔꯦꯗ ꯅꯤꯁꯥꯁꯨ ꯆꯥꯗꯕ
ꯑ
ꯊꯕꯛ ꯐꯕꯀꯣ
ꯍꯣꯏ
ꯇꯟꯗꯕ ꯃꯤꯗꯣ
ꯎꯝ ꯎꯝ ꯎꯝ ꯑꯗꯨ ꯁꯛꯇꯤ ꯁꯛꯁꯨ ꯈꯔ ꯌꯦꯡꯗꯕ ꯌꯥꯔꯣꯏꯅꯦ ꯅꯣꯏ ꯀꯩꯅꯣꯅꯦ ꯑꯁ ꯑꯩ ꯅꯨꯄꯥ ꯈ꯭ꯔꯤꯁ ꯍꯦꯝ ꯁꯣꯔꯠ ꯃꯉꯥꯟꯕꯅꯤꯒ ꯍꯥꯏꯖꯤꯜꯂꯛꯑꯗꯤ ꯅꯪ ꯃꯩ ꯇꯥꯔꯣꯏꯗ꯭ꯔꯣ
ꯈꯤꯇꯪ ꯌꯦꯡꯕ ꯌꯥ ꯌꯥꯔꯗꯤ ꯌꯥꯔ‌ꯦꯗ ꯌꯦꯡꯕ ꯌꯥꯔꯗꯤ ꯑꯗꯨꯝ ꯌꯥꯔꯦ ꯑꯩꯒꯤꯗꯤ ꯌꯥꯝ ꯐꯖꯕꯁꯨ ꯄꯥꯝꯗꯦ
ꯎꯝꯍ ꯎꯝ ꯊꯤꯕꯁꯨ ꯄꯥꯝꯗꯕ
ꯎꯝ ꯌꯥꯝ ꯊꯤꯃꯜꯂꯁꯨ ꯄꯥꯝꯗꯦ
ꯗꯤꯁꯤꯖꯟꯁꯤ ꯆꯨꯝ ꯆꯨꯝꯅ ꯂꯧꯒꯗꯧꯕꯅꯦꯕ
ꯑꯗꯨꯅ ꯅꯪꯁꯨꯨ ꯃꯨꯟꯅ ꯃꯨꯟꯅ ꯌꯦꯡꯉꯒ ꯄꯥꯜꯂꯣ ꯌꯨꯝ
ꯎꯝ ꯎꯝ ꯑꯆꯥ ꯑꯆꯥꯆꯥ ꯃꯈꯣꯟꯗ‌ꯣ ꯌꯦꯡꯉꯣꯅꯦ ꯕꯤꯔꯌꯥꯅꯤꯁꯨ ꯊꯣꯡꯕ ꯍꯩꯔꯦ ꯆꯧꯒꯨꯝꯕ ꯑ ꯗꯨ ꯑꯗꯥꯖꯨ ꯌꯨꯇ꯭ꯌꯨꯨꯞꯇꯩ ꯌꯦꯡꯕ ꯊꯣꯡꯕ ꯍꯩꯔꯦ
ꯀꯥꯟ ꯑꯃꯒꯨꯝꯕ ꯍꯥꯡꯉꯣꯅꯪ ꯔꯦꯁꯇꯨꯔꯦꯟꯒꯨꯝꯕ ꯑꯃ ꯍꯥꯡꯉꯣꯕ
ꯑꯠ ꯁꯥ ꯁꯥ ꯍꯪꯗꯔꯗꯤ ꯅꯣꯏꯕꯨꯗꯤ ꯑꯗꯨꯝ ꯗꯤꯁꯀꯥꯎꯟ ꯗꯤꯁꯀꯥꯎꯟꯒ ꯅꯠꯇ꯭ꯔꯦꯗ ꯑꯗꯨꯝ ꯌꯥꯔꯅꯤ꯫
ꯐ꯭ꯔꯤꯗ ꯆꯥꯕ ꯂꯥꯛꯀꯦ ꯑꯩꯈꯣꯏꯗꯤ꯫
ꯑꯗꯨꯅꯦꯕ ꯋꯥꯅꯤꯡꯉꯥꯏ ꯂꯩꯇ꯭ꯔꯦꯕ꯫
ꯑꯗꯣ ꯍꯧꯖꯤꯛ ꯀꯥꯟ ꯎꯝ꯫ ꯋꯥꯔꯤ ꯌꯥꯝ ꯁꯥꯕꯥ ꯋꯥꯟꯗꯒ‌ꯣ ꯃꯤꯁꯤꯡ ꯌꯥꯝ ꯁꯥꯏꯗꯅ꯫ ꯑꯗꯣ ꯑꯥ ꯅꯨꯄꯥ ꯃꯆꯥꯁꯤꯡ ꯍꯥꯏꯕ ꯇꯥꯔꯦꯅꯦ ꯃꯣꯏꯅ ꯈ꯭ꯋꯥꯏ ꯁꯥꯒꯟꯕꯁꯦ ꯀꯔꯝꯕ ꯋꯥꯔꯤꯅ ꯑꫭꯏ
ꯂꯝꯗ ꯑꯗꯨꯒꯨꯝꯕ ꯂꯩꯗꯦꯗ ꯑꯩꯈꯣꯏꯅ ꯍꯪꯕ ꯈꯛꯇ ꯑꯗꯨꯝ ꯈꯨꯝꯕꯁꯨ ꯌꯥꯎꯔꯦ ꯑꯁꯤꯅ ꯉꯪꯒꯜꯂꯦ ꯍꯥꯏꯕ ꯂꯩꯇꯦꯗ
ꯀꯩꯀꯩ ꯍꯪꯒꯜꯂꯦ ꯀꯩꯀꯩꯗꯤ ꯍꯪꯉꯛꯑꯦ ꯍꯥꯏꯔꯣꯅꯦ ꯋꯥꯔꯤ ꯁꯥꯔꯣꯅꯦ
ꯑꯩꯅ ꯍꯪꯕꯗꯤꯀꯣ
ꯅꯨꯄꯤ ꯀꯣꯏꯕ꯭ꯔꯣ ꯅꯠꯇ꯭ꯔꯒ ꯅꯤꯁꯥ ꯁꯤꯖꯤꯟꯅꯕ꯭ꯔꯥ ꯑꯗꯨꯒꯝꯕ ꯉꯥꯛ ꯄꯅꯦ ꯑꯩꯅ ꯍꯪꯕꯗꯤ
ꯑꯗꯣ ꯃꯣꯏꯅꯗꯤ ꯀꯩꯀꯩ ꯍꯪꯉꯛꯑꯦ
ꯆꯥꯕꯁꯨ ꯌꯥꯎꯋꯦ ꯆꯥꯗꯕꯁꯨ ꯌꯥꯎꯋꯦ
ꯎꯝ ꯑꯗꯨ ꯑꯗꯨ ꯃꯣꯏ ꯃꯣꯏꯅꯗꯤ ꯅꯪꯉꯣꯟꯗ ꯀꯩ ꯍꯪꯂꯦ ꯀꯩꯀꯩ ꯇꯧꯔꯤꯒꯦ ꯅꯪ ꯁꯛ ꯐꯖꯕ꯭ꯔꯥ ꯑꯗꯨ ꯑꯗꯥ ꯅꯪ ꯄꯥꯈꯪꯒꯨꯝꯕ ꯉꯥꯎꯕ ꯂꯩꯕ꯭ꯔꯥ ꯀꯥꯏ ꯌꯥꯝ ꯍꯪꯗ꯭ꯔꯣ
ꯀꯣꯏꯕ꯭ꯔꯥ ꯑꯗꯨꯒꯨꯝꯕꯁꯨ ꯍꯪꯉꯤ ꯍꯪꯉꯤꯗ
ꯑꯍꯥ ꯑꯗꯨ ꯅꯪ ꯀꯩ ꯈꯨꯝꯗꯥꯔꯦ
ꯀꯣꯏꯔꯗꯤ ꯑꯗꯨꯝ ꯀꯣꯏꯌꯦ ꯈꯨꯝꯃꯦ
ꯑ ꯑꯗꯣ ꯀꯣꯏꯗꯤ ꯀꯣꯏꯊꯔꯕꯣ ꯑꯗꯣ
ꯀꯣꯏꯔꯦꯅꯦ
ꯑꯠꯁꯥ ꯌꯥꯏ ꯌꯥꯏ ꯌꯥꯏ ꯁꯤ ꯌꯦꯡꯉꯣ ꯁꯤꯡꯒꯜꯁꯨ ꯅꯠꯇ꯭ꯔꯦ ꯗꯕꯜ ꯑꯣꯏꯈ꯭ꯔꯦꯅꯦ ꯑꯗꯨꯗꯤ
ꯍꫭꯏ
ꯑꯃꯈꯛꯇꯅꯤꯗ
ꯎꯝ
ꯑꯅꯤ ꯑꯍꯨꯝ ꯄꯥꯝꯗꯦ
ꯑꯠꯆꯥ ꯑꯃꯈꯛꯇꯪꯅꯦꯕ ꯅꯣꯏ ꯀꯣꯂꯦꯖꯀ ꯀꯥꯃꯤꯟꯅꯈ꯭ꯔꯕꯣ ꯑ ꯅꯠꯇꯦꯅꯦ ꯑꯁ ꯀꯣꯂꯦꯖꯅꯦꯅꯥ ꯍꯧꯖꯤꯛꯁꯦ ꯀꯩ ꯀꯣꯂꯦꯖꯁꯨ ꯀꯥꯗ꯭ꯔꯦ ꯍꯥꯏꯕ ꯑꯁ ꯑꯗꯨꯗꯤ ꯅꯪ ꯍꯧꯖꯤꯛꯁꯦ ꯁꯦꯛꯃꯥꯏꯔꯣꯝꯗ ꯀꯩ ꯇꯧꯔꯝꯒꯅꯤ ꯎꯝ
ꯑꯗꯨꯝ ꯂꯩꯌꯦ ꯆꯠꯁꯨ ꯆꯠꯊꯣꯛꯇꯦ
ꯑꯁ ꯑꯗꯨꯝ ꯂꯩꯕ
ꯑꯥ
ꯑꯥ ꯑꯁꯦꯡ ꯑꯁꯦꯡꯕꯗꯤ ꯀꯗꯥꯏꯗꯒꯤꯔꯣ
ꯅꯣꯅꯦꯔꯣꯝꯗꯉꯤꯅꯦ
ꯅꯦꯔꯣꯝꯗꯩꯅꯦ ꯑꯗꯨ ꯅꯣꯏ ꯅꯦꯔꯣꯝꯒꯤ ꯑꯦꯛꯁꯄꯤꯔꯤꯌꯦꯟꯁ ꯑꯥ ꯑꯩꯕꯨꯗꯤ ꯎꯝ ꯁꯤꯒꯤ ꯑꯦꯌꯔꯄꯣꯔꯠ ꯂꯩꯕꯗꯣ ꯈꯪꯉꯤꯅ ꯑꯦꯌꯔꯄꯣꯔꯠ
ꯎꯝ ꯎꯝ
ꯑꯗꯨ ꯑꯦꯌꯔꯄꯣꯔꯠꯀꯤ ꯃꯅꯥꯛ ꯑꯗꯨꯋꯥꯏꯗꯒꯤꯅꯦ
ꯅꯪꯒꯤ ꯌꯨꯝ ꯑꯁꯦꯡꯕꯗꯔꯣ
ꯑꯥ ꯍꯣꯏ ꯍꯣꯏ ꯍꯣꯏ ꯑꯁꯦꯡꯕꯗꯣ ꯎꯝ
ꯐꯩꯅꯦ ꯑꯗꯨꯗꯤ
ꯈꯔ ꯅꯛꯑꯦ ꯍꯥꯏꯕ ꯇꯥꯔꯦ
ꯌꯥꯝ ꯐꯩꯗ ꯑꯗꯨꯝ ꯂꯩꯕꯅ
ꯑꯗꯣ ꯅꯣ ꯅꯣꯏ ꯅꯣꯏ ꯅꯣꯅꯦ ꯁꯥꯏꯠꯀꯤ ꯀꯩꯅꯣ ꯄꯤꯆꯦꯟꯁꯁꯨ ꯈꯔ ꯍꯥꯏꯔꯛ ꯑꯣꯅꯦ ꯀꯃꯥꯏ ꯀꯃꯥꯏ ꯇꯧꯒꯦ ꯂꯩꯕ ꯏꯟꯚꯥꯏꯔꯣꯃꯦꯟꯗꯣ ꯀꯃꯥꯏꯅ ꯇꯧꯒꯦ ꯑꯃꯔꯛ ꯆꯠꯈ꯭ꯔꯦ